ꯍꯣꯏ ꯑꯩꯗꯣ ꯀꯩꯅꯣ ꯅꯦꯠꯋꯥꯛ ꯐꯠꯇꯕꯒꯤꯔꯥ ꯑꯗꯨꯝ ꯎꯒ ꯂꯩꯕ
ꯑꯠꯆꯥꯥ ꯉꯁꯥꯏꯒꯤ ꯂꯩꯒꯤ ꯃꯇꯥꯡꯗ ꯍꯥꯏꯕꯗꯣ
ꯍꯣꯏ ꯍꯥꯏ ꯀꯟꯇꯤꯅꯤ꯭ꯌꯨ ꯇꯧ
ꯑꯗꯨ ꯑꯜꯁꯇ꯭ꯔꯣꯃꯦꯔꯤꯌꯥ ꯍꯥꯏꯕꯗꯣ ꯐꯥꯗꯔꯁ ꯂꯤꯔꯤꯅꯦꯕ꯫
ꯎꯝ ꯀꯩꯅꯅꯣ ꯅꯪ ꯃꯥ ꯂꯤ ꯍꯥꯏꯔꯒ ꯑꯩ ꯀꯩꯅꯣꯝꯃ ꯅꯤꯡꯁꯤꯡꯉꯛꯑꯦ ꯄꯤꯁ ꯂꯤꯂꯤ ꯍꯥꯏꯕ꯭ꯔꯥ ꯑꯃꯁꯨ ꯂꯩꯌꯦꯗꯅ
ꯎꯝ ꯄꯤꯁ ꯂꯤꯂꯤꯗꯨꯅ ꯂꯤ ꯂꯤꯂꯤ ꯑꯃ ꯑꯣꯏꯔꯝꯒꯅꯤ꯫
ꯑ ꯅꯠꯇ ꯅꯠꯇ ꯄꯤꯁ ꯂꯤꯂꯤꯗꯨ ꯀꯩꯅꯣꯅꯦ ꯑꯗꯨꯗꯤ ꯀꯔꯤꯑꯕ ꯏꯁꯅꯦꯛ ꯄ꯭ꯂꯥꯟ ꯑꯁ ꯀꯔꯤꯕ ꯀꯥꯎꯈ꯭ꯔꯦꯅꯦ꯫ ꯀꯔꯤ ꯍꯥꯏꯕ ꯀꯥꯎꯒ꯭ꯔꯦ ꯃꯗꯨꯗꯣ ꯃꯤꯡ ꯑꯇꯣꯞꯄ ꯂꯩꯔꯤꯕꯅꯦ꯫
ꯎꯝ꯫
ꯎꯝ ꯀꯥꯎꯈ꯭ꯔꯦ ꯏꯁ ꯀꯥꯎꯒ꯭ꯔꯦꯗ ꯍꯣꯏ ꯍꯣꯏ ꯄꯤꯁ ꯂꯤꯂꯤꯁꯨ ꯏꯟꯗꯣꯔꯒꯤꯅꯤ ꯑꯗꯨꯗꯤ꯫
ꯎꯝ꯫
ꯑꯦꯕꯔꯒ꯭ꯔꯤꯟꯗ ꯆꯤꯡꯕꯅꯦꯕ
ꯍꯣꯏ
ꯑꯗꯨꯒ ꯄꯤꯁꯂꯤꯗꯨꯗꯤ ꯂꯤꯂꯤ ꯔꯤꯌꯦꯜ ꯂꯤꯂꯤ ꯅꯠꯇꯦꯗ ꯑꯗꯨꯝ ꯈꯔ ꯄꯦꯇꯜꯁ ꯑꯃ ꯃꯥꯟꯕ ꯃꯥꯒꯤ ꯊꯣꯛꯂꯛꯄꯗꯨꯗ꯫ ꯍꯥꯏꯔꯛꯄꯅꯤ ꯑꯗꯨꯗꯤ ꯑ ꯑꯜꯁꯇ꯭ꯔꯣ ꯃꯦꯔꯤꯌꯥ ꯑꯩꯈꯣꯏꯗꯅ ꯂꯤꯂꯤ ꯑꯗꯨꯝ ꯂꯤꯂꯤꯅꯦꯕ꯫
ꯎꯝ
ꯑꯗꯨꯒ ꯁꯤꯔꯨꯏ ꯂꯤꯂꯤ ꯂꯩꯌꯦꯦ ꯖꯨꯀꯣ ꯂꯤꯂꯤ ꯂꯩꯀꯣ
ꯎꯝ꯫
ꯃꯗꯨ ꯖꯀꯣ ꯂꯤꯂꯤꯒ ꯁꯤꯔꯣꯏ ꯂꯤꯂꯤ ꯃꯥꯟꯕꯁꯦ ꯂꯤꯂꯤ ꯑꯃꯗꯅꯦ ꯂꯤꯂꯤ ꯑꯆꯥꯎꯕ ꯕꯖꯥꯔꯗ ꯌꯥꯝ ꯌꯣꯟꯕꯗꯣ ꯄꯤꯁ ꯑꯆꯧ ꯑꯆꯧꯕ꯫
ꯎꯝ ꯎꯝ꯫
ꯕꯤꯕꯤꯁ ꯕ꯭ꯔꯦꯗꯤꯤ ꯈꯪꯒꯅꯤꯅ
ꯀꯕ
ꯕꯕꯤꯁ ꯕ꯭ꯔꯦꯠ
ꯕꯦꯕꯤꯁ ꯕ꯭ꯔꯦꯗ ꯑꯩ ꯈꯪꯗꯦ꯫
ꯕꯨꯀꯦ ꯁꯦꯝꯕꯗ ꯃꯆꯥ ꯎꯝ ꯕꯣꯀꯦ ꯂꯩ ꯕꯣꯀꯦꯒꯨꯝꯕ ꯐꯪꯈ꯭ꯔꯕꯣ꯫
ꯅꯧ ꯅꯧ
ꯑꯁ ꯑꯩꯗꯤ ꯂꯩ ꯌꯥꯝ ꯄꯤꯅꯤꯡꯕꯅꯤꯅꯦ꯫
ꯕꯨꯀꯦ ꯁ ꯐꯪ ꯐꯪꯗ꯭꯭ꯔꯔꯤ ꯐꯪꯁꯨ ꯐꯪꯅꯤꯡꯗꯦꯗ ꯍꯧꯖꯤꯛꯇꯤ ꯐꯪꯅꯤꯡꯗ꯭ꯔꯤꯗ
ꯑꯁ ꯍꯥꯏꯖꯤꯅꯕ ꯁꯥꯔꯦ ꯂꯩ ꯄꯤꯔꯛꯑꯗꯤ ꯀꯌꯥꯝ ꯍꯔꯥꯎꯒꯅꯤ ꯌꯦꯡꯉꯣ꯫
ꯍꯧꯖꯤꯛꯇꯤ ꯐꯪꯅꯤꯡꯗꯦ ꯐꯪꯉ ꯐꯪꯉꯗꯤ ꯌꯥꯝ ꯃꯤꯅꯤꯡꯐꯨꯜ ꯑꯣꯏꯅꯀꯣ꯫ ꯌꯥꯝ ꯄꯤꯌꯣꯔ ꯑꯣꯏꯅ ꯐꯪꯅꯤꯡꯉꯤ
ꯂꯩꯗꯨꯕꯨ ꯅꯪꯅ ꯄꯤꯌꯣꯔ ꯑꯟ ꯄꯤꯌꯣꯔ ꯈꯥꯏꯗꯣꯛꯄ ꯌꯥꯏ
ꯅꯠꯇꯦ ꯍꯥꯏꯕꯨꯗꯤ ꯂꯩꯌꯦꯅ ꯃꯤꯅ ꯄꯥꯕꯤ ꯄꯤꯕ ꯍꯥꯏꯕꯗꯤ ꯂꯩꯌꯦꯅ ꯑꯗꯨꯕꯨꯅꯤ
ꯐꯤꯗꯤ ꯈꯪꯗꯔꯦ ꯕꯥꯔꯗꯦꯒꯨꯝꯕꯗ ꯐꯪꯕꯒꯨꯝꯕꯗꯤ ꯀꯥꯏꯗ ꯍꯣꯏꯅꯦ ꯍꯣꯏꯅꯦ ꯅꯪꯅ ꯍꯥꯏꯕꯗꯣ ꯆꯨꯝꯃꯤ ꯍꯥꯏꯔꯤꯁꯤꯅꯦ ꯂꯥꯏ ꯄꯥꯝꯗꯦꯕ ꯂꯩ ꯂꯩ ꯄꯥꯝꯃꯗꯤ ꯀꯅꯥ ꯈꯪ ꯄꯤꯔꯛꯀꯦꯅ ꯈꯜꯂꯒ ꯅꯪ ꯄꯥꯝꯅꯦ ꯑꯗꯨ ꯄꯤꯔꯛꯑꯔꯣꯏ
ꯍꯧꯖꯤꯛꯇꯤ ꯄꯥꯝꯗ꯭ꯦ ꯍꯥꯏꯕ ꯇꯥꯔꯦ ꯑꯣꯠ ꯇꯥꯏꯃꯤꯡ
ꯑꯠꯆꯥ ꯑꯠ ꯌꯥꯏꯅꯦ ꯅꯪꯒꯤ ꯃꯤꯣꯟ ꯄꯤꯕ ꯂꯥꯏ ꯄꯤꯔꯒꯦ
ꯍꯣꯏ ꯍꯣꯏ ꯄꯤꯔꯨꯔꯣ꯫
ꯐꯥꯏꯇꯧꯅꯦ ꯕꯣꯀꯦꯁꯦ ꯑꯁ ꯑꯗꯨꯗꯤ ꯅꯪ꯫ ꯂꯩ ꯐꯪꯗꯤꯦ ꯍꯥꯏꯗꯤ ꯀꯔꯤ ꯑꯃ ꯈꯪꯉꯔꯣꯏꯅꯦ ꯣꯀꯦꯗ ꯂꯩ ꯃꯆꯥ ꯃꯆꯥ ꯎꯝ ꯀꯣꯇꯟ ꯃꯥꯟꯕ ꯑꯃ ꯂꯩꯗꯅ꯫
ꯀꯣꯇꯟ ꯃꯥꯟꯕ꯫
ꯀꯣꯇꯟ ꯃꯥꯟꯕ ꯗ꯭ꯔꯥꯏ ꯅꯠꯇꯦ ꯗ꯭ꯔꯥꯏꯗꯗꯤ ꯏꯁꯇꯦꯇꯤꯁꯅꯦ ꯋꯥꯏꯠ ꯋꯥꯏꯠ ꯀꯂ꯭ꯔꯗ꯫ ꯈꯔ ꯇꯧꯕꯅꯦ ꯀꯦꯃꯤꯁꯇ꯭ꯔꯤꯗ ꯀꯦꯇꯂꯤꯁ ꯀꯨꯝꯕꯅꯦꯕ꯫
ꯑ
ꯂꯩꯗ ꯐꯖꯍꯟꯕ ꯍꯥꯏꯇꯥꯔꯦ ꯑꯗꯣ ꯍꯥꯞꯄꯗ
ꯎꯝ
ꯁꯃꯥꯏꯅ ꯇꯧꯕꯅꯦ ꯏꯁꯇꯥꯔ ꯇꯥꯏꯞꯇꯀꯣ꯫
ꯎꯝ
ꯎ ꯂꯩ ꯎꯝ ꯂꯩꯗꯪ ꯈꯪꯉꯔꯣꯏꯗ
ꯌꯥꯝ ꯌꯥꯝ ꯌꯥꯝ ꯀꯩꯅꯣ꯫ ꯂꯧꯈ꯭ꯔꯕ ꯃꯥꯜꯂꯤꯦꯗꯕꯨ ꯀꯦꯁꯁꯦ
ꯃꯨꯀꯦꯁ꯫ ꯁꯦ ꯂꯧꯕ ꯅꯠꯇꯦ ꯑꯗꯨꯝ ꯈꯪꯕꯅꯦ ꯂꯩꯁꯦ ꯄꯥꯝꯕꯒꯤ꯫
ꯐꯅꯦ ꯑꯗꯨꯗꯤ ꯑꯩ ꯋꯥꯡꯗꯦꯅꯦ ꯀꯌꯥꯔꯛ ꯀꯌꯥꯔꯛ ꯄꯤꯈ꯭ꯔꯦ ꯕꯨꯀꯦꯁꯦ ꯃꯤꯉꯣꯟꯗ
ꯈꯪꯗꯦ ꯑꯗꯨꯗꯤ ꯀꯔꯛꯄꯤꯔꯕꯣ
ꯃꯁꯤꯡ ꯈꯪꯗ꯭ꯔꯦ ꯍꯥꯏꯕꯖꯥꯗ꯭ꯔꯥ
ꯍꯠꯇꯤꯗ ꯌꯥꯝꯕꯗ ꯇꯔꯥ ꯑꯃ ꯄꯤꯔꯝꯅꯨꯅꯦ ꯇꯔꯥꯔꯥꯒꯨꯝꯕ ꯌꯥꯝ ꯄ ꯀꯅꯥꯐꯥꯎ ꯄꯤꯈ꯭ꯔꯣꯅꯦ
ꯈꯪꯗꯦ ꯑꯗꯨꯗꯤ ꯑꯩꯗꯤ ꯁꯨꯝ ꯍꯪꯖꯕꯅꯦ ꯀꯌꯥꯒꯨꯝꯕ ꯄꯤꯈ꯭ꯔꯕ꯭ꯔꯥ
ꯆꯥꯛ ꯆꯥꯔꯦ ꯈꯪꯗꯦ ꯑꯗꯣ ꯃꯉꯥꯅꯤ ꯍꯦꯜꯂꯦ
ꯑꯣ ꯑꯗꯨꯒꯤꯅꯦꯕ ꯅꯪꯅ ꯌꯥꯝ ꯈꯪꯉꯦꯦ
ꯑꯗꯨꯗ ꯑꯗꯨꯝ ꯂꯩꯁꯦ ꯑꯗꯨꯝ ꯈꯪꯕꯒꯤꯅꯤꯗ ꯑꯦ ꯕꯣꯀꯦꯗ ꯍꯥꯞꯇꯕ ꯌꯥꯝ ꯂꯩ ꯑꯩ ꯈꯪꯉꯤꯗ ꯎꯝ ꯎꯝ ꯑꯣ ꯀꯩꯅꯣꯗꯤ ꯄꯥꯝꯕ꯭ꯔꯥ ꯍꯧꯖꯤꯛ ꯀꯔꯤꯅꯦꯕ ꯄꯥꯎ ꯑꯁ ꯅꯪꯅ ꯉꯁꯥꯏ ꯍꯥꯏꯗ꯭ꯔꯤꯟꯌꯥ ꯍꯥꯏꯕ ꯅꯠꯇ꯭ꯔꯣ
ꯎꯝ ꯎꯝ
ꯍꯗ꯭ꯔꯤꯟꯖ ꯅꯠꯇꯕ ꯃꯥ ꯂꯩ ꯖꯕꯤꯔꯥꯗꯤ ꯈꯪꯕ꯭ꯔꯣ
ꯃꯅ ꯊꯨꯡꯗꯦ
ꯑꯗꯨꯁꯨ ꯏꯟꯗꯣꯔꯒꯤꯅꯤ ꯌꯨꯝ ꯃꯅꯨꯡꯗ ꯊꯝꯅꯤꯉꯥꯏ ꯂꯩ ꯑꯦꯚꯔꯒ꯭ꯔꯤꯟ ꯇꯥꯏꯞꯇ ꯑꯗꯨꯕꯨ ꯀ꯭ꯔꯣꯀꯣꯗꯥꯏꯜꯒꯤ ꯏꯁꯀꯤꯟ ꯈꯔ ꯃꯥꯟꯥꯟꯕꯅꯤ ꯥꯛ ꯇꯣꯛꯈ꯭ꯔꯁꯦ ꯂꯩꯔꯤꯁꯦ ꯅꯪ ꯑꯩꯕꯨ ꯀꯣꯄꯞ ꯇꯧꯕ ꯉꯝꯃꯔꯣꯏ
ꯍꯣꯏ
ꯎꯝ ꯅꯪꯕꯨ ꯋꯥꯔꯤ ꯁꯥꯕꯁꯤ ꯅꯪꯁꯦ ꯍꯥꯏꯅꯤꯡꯗꯕ ꯌꯥꯝ ꯂꯩꯕꯤꯒꯤ ꯀꯔꯤꯌꯥꯁꯤꯔ ꯈꯜꯂꯤꯕ ꯑꯩꯁꯨ
ꯌꯥꯔꯦ ꯑꯩ ꯀꯔꯤ ꯍꯥꯏꯅꯤꯡ ꯑꯩ ꯀꯔꯤ ꯍꯥꯏꯗ꯭ꯔꯒꯦ
ꯑꯆꯥ ꯅꯪ ꯁꯝꯃꯔ ꯍꯟꯗꯛ ꯇꯨꯝꯕꯗ ꯀꯩꯅꯣꯃ ꯌꯨꯁ ꯇꯧꯕ꯭ꯔꯣ ꯐꯤ ꯌꯨꯁ ꯇꯧꯕ꯭ꯔꯣ
ꯌꯦꯁ ꯄꯥꯕꯀꯣ
ꯑ ꯅꯪ ꯅꯪꯁꯦ ꯑ ꯐꯤ ꯏꯟꯗ꯭ꯔꯗꯤ ꯇꯨꯝꯕ ꯉꯝꯗꯕ ꯃꯤꯅꯤꯅꯦ
ꯎꯝ
ꯑꯩꯗꯤ ꯏꯟ꯭ꯔꯦ ꯁꯃꯔꯗꯗꯤ
ꯎꯝ
ꯁꯨꯃꯥꯔꯗꯗꯤ ꯐ꯭ꯔꯤꯁꯇꯥꯜꯗ ꯇꯨꯝꯅ ꯐꯩꯌꯦ
ꯄꯔꯦꯅꯦ ꯑꯗꯨꯁꯨ
ꯑꯔꯥꯎꯅꯦ
ꯍꯥꯥ
ꯀꯣꯏꯁꯪ ꯍꯪꯂꯛꯑꯣ
ꯅꯪꯒꯤ ꯂꯣꯏꯈ꯭ꯔꯦ
ꯂꯣꯏꯗ꯭ꯔꯤ ꯑꯩ ꯈꯛꯇ ꯉꯥꯡꯅ ꯂꯩꯒꯦꯔꯣ ꯅꯪꯁꯨ ꯈꯔ ꯍꯥꯡꯉꯗꯅ
ꯍꯪꯉꯤ ꯑꯗꯨꯗꯤ ꯑꯦ ꯑꯩꯌꯨ ꯀꯔꯤꯁꯨ ꯍꯪꯅꯕꯒꯤ ꯇꯥꯏꯞꯇ
ꯑꯣ ꯅꯪ ꯆꯤꯁ ꯄꯥꯝꯕ꯭ꯔꯣ ꯆꯤꯁ ꯄꯥꯝꯕ꯭ꯔꯣ꯫
ꯆꯤꯁꯁꯦ ꯀꯤꯌꯥ ꯄꯝꯗꯦ
ꯎꯝ ꯅꯣꯏꯁꯦ ꯅꯣꯏꯁꯦ ꯑꯀꯪꯕ ꯈꯛꯇꯅꯤꯅ ꯑꯥꯎ ꯀꯔꯤꯕ ꯊꯥꯎꯨꯝꯕ ꯑꯌꯥꯝꯕ ꯄꯣꯠ ꯆꯥꯅꯤꯡꯈ꯭ꯔ ꯃꯣꯏꯅꯦ
ꯎꯝ ꯊꯥꯎ ꯆꯥꯅꯤꯡꯂꯦ ꯊꯥꯎꯒꯨꯝꯕ ꯆꯥꯔꯤ ꯌꯥꯝ ꯕ꯭ꯂꯣꯇꯦꯠ ꯑꯣꯏꯒꯜꯂꯦꯕ ꯑꯗꯨꯒꯤ ꯊꯥꯎ ꯀꯠ ꯇꯧꯔꯤꯕꯅꯤ
ꯑꯣꯀꯦ ꯌꯥꯗ ꯍꯣꯏ ꯊꯥꯎ ꯆꯥꯕꯁꯦ ꯑꯃꯔꯣꯝꯗ ꯐꯠꯇꯕꯅꯤꯅ ꯍꯟꯗꯛꯀꯤꯗꯤ ꯔꯤꯐꯥꯏꯟ ꯈꯛꯇ ꯑꯣꯏꯗꯅꯤꯅ ꯊꯥꯎꯁꯦ
ꯎꯝ ꯑꯗꯨꯅꯦ
ꯅꯍꯥꯟ ꯑꯩꯈꯣꯏ ꯃꯇꯝ ꯑꯉꯥꯡ ꯑꯣꯏꯔꯤꯔꯤꯕ ꯃꯇꯝꯗꯗꯤ ꯑꯩꯈꯣꯏꯁꯨ ꯊꯥꯎ ꯕꯖꯥꯔꯒꯤ ꯁꯤ ꯌꯥꯝ ꯆꯥꯗꯦꯗꯅ
ꯎꯝ
ꯌꯨꯝꯗ ꯁꯦꯝꯕ ꯁꯨꯡꯕ ꯍꯥꯏꯕ꯭ꯔꯥ ꯑꯃꯗꯣ ꯀꯔꯤꯕ ꯎꯝ ꯍꯪꯒꯥꯝ ꯊꯥꯎ ꯑꯁꯦꯡꯕꯗꯣ ꯃꯅꯝ ꯀꯟꯕꯗꯣ ꯅꯍꯥꯟꯗꯤ ꯃꯗꯨ ꯌꯥꯝ ꯆꯥꯔꯝꯕꯅꯤꯅꯦ
ꯎꯝ
ꯅꯪꯗꯤ ꯆꯥꯔꯝꯃꯣꯏ
ꯀꯥꯎꯋꯣꯏꯗ
ꯀꯥꯎꯋꯅꯤꯅ ꯄꯩꯁꯥ ꯄꯥꯏ ꯃꯤꯅꯤ ꯑꯗꯨꯝ ꯃꯆꯥꯗꯨꯅꯤꯗ ꯑꯩꯈꯣꯏꯗꯤ ꯂꯥꯏꯔꯒ ꯍꯡꯉꯛꯄꯅꯤꯅꯀꯣ
ꯌꯥꯔꯦ ꯌꯥꯔꯦ ꯄꯛꯇ꯭ꯔꯦ ꯑꯩ ꯄꯛꯇ꯭ꯔꯦ
ꯌꯨꯝꯗꯤ ꯑꯩꯈꯣꯏꯗꯤ ꯅꯣꯡ ꯇꯥꯕ ꯃꯇꯝꯗ ꯌꯨꯝꯒꯤ ꯄꯤꯂꯔ ꯐꯥꯔꯒ ꯍꯤꯡꯕ ꯃꯤꯅꯤ ꯀꯩꯅꯣ ꯌꯨꯝ ꯌꯨꯝ ꯇꯨꯈꯤꯒꯗ꯭ꯔꯅ꯫ ꯇꯥꯕ꯭ꯔꯣ
ꯇꯥꯏꯌꯦ ꯇꯥꯏꯌꯦ ꯑꯩ ꯑꯩ ꯑꯩ ꯀꯔꯤ ꯑꯩ ꯀꯔꯤ ꯈꯨꯝꯗꯣꯏꯅꯣ ꯑꯩ ꯈꯪꯗ꯭ꯔꯦ꯫ ꯑꯁꯦꯡꯕ ꯉꯥꯡꯉꯦꯔꯥ ꯑꯣꯏꯗꯕ ꯉꯥꯡꯉꯔꯥ ꯒ꯭ꯌꯥꯟ ꯇꯥꯗꯩ
ꯑꯁꯦꯡꯕꯅꯤ ꯑꯩꯈꯣꯏ ꯅꯍꯥꯟ ꯌꯥꯝ ꯂꯥꯏꯅ ꯍꯤꯡꯅꯔꯛꯄꯅꯦ ꯌꯨꯝꯁꯨ ꯀꯔꯤꯕ ꯑ ꯃꯠꯅ ꯁꯦꯝꯕꯗꯣ ꯂꯩꯕꯥꯛꯅ ꯁꯦꯝꯕ ꯌꯨꯝꯅꯦꯕ ꯑꯗꯨꯒ ꯊꯛꯇ ꯆꯨꯔꯨꯅ ꯆꯔꯨ ꯊꯥ ꯊꯥꯕ ꯌꯨꯝꯅꯦꯕ
ꯎꯝ ꯅꯍꯥꯟ ꯑ ꯀꯩꯅꯩꯅꯣ ꯑꯉꯥꯡ ꯑꯣꯏꯔꯤꯉꯩ ꯑꯗꯗꯤ ꯑꯗꯨꯝ ꯑꯌꯥꯝꯕ ꯇꯧꯕ ꯃꯥꯜꯂꯦꯗ ꯚꯤꯂꯦꯖ ꯇ ꯂꯩꯕ ꯑꯩꯈꯣꯏꯁꯤꯡꯗꯤꯀꯣ
ꯅꯪꯁꯨꯨꯔꯣꯑꯣ ꯅꯪꯗꯤ ꯑꯣꯏꯔꯝꯃꯣꯏꯗ
ꯍꯦ ꯍꯥꯏꯗꯤ ꯂꯩꯌꯦꯅ
ꯑꯁ ꯀꯣꯜꯒ ꯂꯥꯛꯏ
ꯇꯥꯕ꯭ꯔꯣ
ꯏꯆꯤ꯫ ꯏꯆꯦ ꯀꯣꯜ ꯇꯧꯔꯛꯑꯕ ꯏꯆꯦ ꯀꯣꯜ ꯇꯧꯔꯛꯄ ꯃꯥꯁꯦ ꯅꯍꯥꯟ ꯑꯩꯅ ꯄꯩꯁꯥ ꯇꯥꯟꯕꯗ ꯈꯔꯥꯄꯤꯔꯝꯕꯅꯤ ꯃꯥꯁꯦ ꯄꯩꯁꯥ ꯂꯣꯏꯁꯤꯟꯈ꯭ꯔ ꯃꯥꯜꯂꯦ
ꯑꯣ
ꯑꯩꯁꯨ ꯏꯆꯦ ꯑꯃꯈꯛꯇ ꯂꯩꯕꯅꯤꯅ ꯅꯨꯡꯁꯤꯕ ꯍꯥꯏꯇꯥꯔꯦ
ꯑꯣ ꯌꯨꯝ ꯄꯥꯜꯂꯕꯣ
ꯍꯣꯏ ꯑꯉꯥꯡ ꯃꯔꯤ ꯁꯨꯔꯦ ꯂꯥꯁꯇ ꯇ꯭ꯋꯤꯟꯁꯅꯦ
ꯎꯝ ꯐꯔꯦꯅꯦ
ꯌꯦꯡꯅꯤꯡꯕ꯭ꯔꯥ ꯇ꯭ꯋꯤꯟꯁꯇꯣ ꯃꯁꯛꯇꯣ
ꯌꯦ ꯌꯦꯡꯅꯤꯡꯉꯦ
ꯑꯉꯥꯡꯗꯤ ꯏꯁꯇ꯭ꯔꯦꯟꯖꯔ ꯑꯣꯏꯔꯁꯤ ꯌꯥꯏꯗ ꯄꯥꯈꯪ ꯄꯥꯈꯪ ꯑꯇꯣꯞꯄꯒꯤ ꯊꯥꯗꯕꯅꯤꯅ
ꯍꯣꯏ ꯍꯣꯏ ꯆꯨꯝꯃꯤ
ꯑꯉꯥꯡ ꯐꯖ ꯐꯖꯕꯗ ꯌꯦꯡꯕ ꯇꯥꯕꯅꯦ ꯅꯪ ꯇ꯭ꯋꯟꯁ ꯄꯥꯝꯕ꯭ꯔꯣ
ꯄꯝꯗꯦ
ꯄꯥꯝꯗꯕ ꯈꯛꯇ ꯅꯪꯗꯤ ꯑꯉꯥꯡꯖꯨ ꯄꯥꯝꯃꯝꯃꯣꯏꯅꯦ ꯑꯗꯨꯃꯥꯏꯅ ꯇꯧꯔꯗꯤ꯫
ꯑꯗꯨꯗꯤ ꯍꯥꯏꯒꯅꯨꯗ ꯅꯪꯁꯨ
ꯎꯝ ꯍꯥꯢꯒꯦ ꯍꯥꯏꯒꯦꯗ
ꯍꯥꯏꯔꯣꯅꯦ ꯍꯥꯏꯔꯣꯅꯦ ꯍꯥꯏꯅꯤꯡꯕ ꯍꯥꯏꯔꯣꯅꯦ꯫
ꯍꯥꯏꯅꯤꯡꯕ ꯍꯥꯏꯔꯒꯦꯀꯣ
ꯎꯝ
ꯅꯨꯡꯁꯤꯕꯅꯦ ꯃꯁꯛꯇꯣ꯫
ꯎꯝ
ꯑꯣ ꯑꯩꯈꯣꯏ ꯏꯆꯦꯒꯤ ꯌꯨꯝꯗꯁꯨꯀꯣ
ꯎꯝ
ꯀꯩꯅꯣꯃꯜ ꯂꯩꯌꯦ ꯅꯣꯏ ꯖꯥꯇꯤꯒꯤ ꯃꯤ ꯑꯃ ꯂꯩ ꯃꯣꯏꯅ ꯌꯣꯛ ꯈꯔ ꯑꯗꯨꯝ ꯄꯔꯃꯤꯅꯦꯟ ꯂꯩꯈ꯭ꯔꯅꯤ꯫
ꯎꯝ꯫
ꯀꯩꯅꯣ ꯇꯧꯕꯅꯦꯕ ꯃꯣꯏꯁꯦ ꯃꯣꯏ ꯃꯣꯏꯁꯦ ꯋꯥꯕꯒꯤ꯫ ꯑꯉꯥꯡ ꯁꯦꯅꯕ ꯃꯩꯊꯤ ꯊꯤꯕ ꯑꯗꯨꯒ ꯑꯗꯨꯒꯤ ꯑꯉꯥꯡꯗꯨꯁꯨ ꯀꯩꯅꯣ ꯇꯧꯕ ꯃꯥꯜꯂꯦ ꯑ
ꯎꯝ
ꯃꯄꯥ ꯃꯃꯥ ꯋꯥꯕꯅꯤꯅ
ꯃꯤꯉꯣꯟꯗ ꯂꯩꯒꯦꯅ ꯈꯟꯕ ꯃꯥꯜꯂꯦ ꯃꯥꯁꯨ ꯑꯗꯨ ꯑꯗꯨꯃꯥꯏꯅ ꯑꯗꯨꯝ ꯂꯩ ꯐꯣꯇꯣ ꯌꯦꯡꯉꯣ ꯍꯥꯏꯅ ꯊꯥꯕꯗꯣ ꯑꯗꯣ ꯀꯃ ꯀꯃꯦꯟ ꯄꯤꯔꯛꯑꯣ ꯀꯃꯥꯏꯅ ꯇꯧꯕ꯭ꯔꯥ
ꯅꯨꯄꯤꯅꯤꯀꯣ
ꯅꯨꯄꯥꯅꯤꯍꯦ
ꯅꯨꯄꯥꯔꯥ
ꯍꯣꯏ
ꯍꯥ ꯍꯤ ꯐꯥꯖꯩꯌꯦ ꯐꯥꯖꯩꯌꯦ
ꯅꯨꯄꯤ ꯃꯥꯟꯕꯔ
ꯃꯥꯒꯤ ꯁꯝ ꯄꯨꯟꯕꯗꯨꯗ
ꯑꯩꯒꯤ ꯏꯕꯥꯏꯗꯨꯅ ꯃꯆꯥꯁꯤꯡꯗꯣ ꯁꯤ ꯑꯅꯤꯗꯣ ꯁꯥꯡꯍꯟꯒꯅꯤꯌꯦ꯫ ꯁꯝ
ꯐꯖꯩꯌꯦ ꯌꯥꯝ ꯅꯨꯡꯁꯤꯌꯦ
ꯑ ꯀꯃꯥꯏꯅ ꯇꯧꯒꯦꯗ ꯑꯦꯛꯁꯄ꯭ꯂꯦꯟ ꯇꯧꯔꯛꯑꯣ ꯑꯗꯨꯅ
ꯑ ꯑꯃꯛ ꯑꯦꯛꯁ ꯄ꯭ꯂꯦꯟꯟ ꯇꯧꯗꯣ ꯏ ꯋꯥ ꯈꯔ ꯋꯥꯗ꯭ꯔꯣ ꯑꯗꯨꯗꯤ
ꯑꯩꯅ ꯄꯤꯛꯆꯔ ꯊꯥꯗ ꯅꯪ ꯀꯩꯅꯣꯝꯃ ꯍꯥꯏꯒꯦꯅ ꯇꯧꯔꯒ ꯅꯪꯁꯦ ꯌꯥꯗ꯭ꯔꯦꯅꯦ
ꯅꯠꯇꯦꯌ‌ꯦ ꯑꯩ ꯍꯥꯏꯈ꯭ꯔꯕꯗꯨꯗꯤ
ꯑꯣ ꯃꯗꯨꯗ ꯂꯩꯕꯗꯣ ꯑꯩꯈꯣꯏ ꯏꯆꯦꯅꯦ ꯑꯗꯨꯒ ꯑꯗꯨ ꯃꯣꯏꯅ ꯂꯩꯔꯤꯕ ꯃꯐꯝꯗꯨ ꯀꯔꯤ ꯑꯗꯨ ꯐꯥꯎꯕ ꯎꯗ‌ꯦꯅꯦ ꯉꯁꯥꯏꯗꯩ ꯂꯩ ꯄꯥꯝꯃꯦ ꯍꯥꯏꯔꯒ
ꯑꯗꯨꯗꯣ ꯂꯦꯚꯦꯟꯗꯔ ꯅꯠꯇ꯭ꯔꯣ ꯑꯣ ꯄꯔꯄꯜ ꯍꯥꯏꯕ
ꯂꯦꯚꯦꯟꯗ꯭ꯔ ꯅꯠꯇꯦꯁꯤꯗꯤ꯫
ꯑꯩ ꯐꯖꯅ ꯌꯦꯡꯗ꯭ꯔꯤ
ꯖꯌꯥꯏ ꯐ꯭ꯂꯥꯋꯔ ꯁꯥꯕꯒꯤꯅꯦ ꯁꯤꯗꯣ
ꯑꯣ꯫ ꯐꯖꯩꯌꯦꯀꯣ꯫
ꯐꯖꯥꯕꯅꯦ ꯐꯖꯥꯕꯅꯦ ꯐꯖꯥꯕꯅꯦ꯫ ꯅꯪꯁꯨ ꯋꯥ ꯌꯥꯝ ꯉꯥꯡꯗꯕꯒꯤ ꯋꯥꯏ‌ꯌ‌ꯦꯀꯣ
ꯌꯥꯔꯦ ꯑꯩ ꯉꯥꯡꯉꯤꯅꯦ
ꯉꯥꯡꯉꯤꯕ꯭ꯔꯣ
ꯎꯝ ꯑꯣ ꯑꯩ ꯑꯩ ꯀꯩꯅꯣꯃ ꯍꯪꯒꯦ꯫
ꯍꯪꯉꯣ
ꯎꯝ ꯎꯝ ꯅꯪ ꯏꯃꯥꯟꯅꯕꯤꯁꯤꯡꯁꯨ ꯑꯗꯨꯝ ꯁꯥꯟꯅꯩꯗꯅ ꯑꯗꯣ ꯑꯗꯣ ꯀꯔꯝꯕꯅ ꯑꯗꯨꯝ ꯎꯝ ꯑꯗꯨꯝ ꯌꯥꯝꯒꯦ
ꯀꯔꯝꯕꯅ ꯌꯥꯝꯒꯦ ꯍꯥꯏꯕꯗꯤ ꯋꯥꯔꯤ ꯁꯥꯟꯅꯕ꯭ꯔꯣ
ꯍ ꯍꯣꯏ ꯍꯣꯏ ꯅꯠꯇꯤꯌꯦ ꯋꯥꯔꯤ ꯁꯥꯟꯅꯕꯗ ꯋꯥ ꯌꯥꯝꯕꯗꯣ
ꯃꯆꯤꯟ ꯌꯥꯝꯕꯗꯨꯔꯣ
ꯍꯣꯏ
ꯑꯣ ꯅꯣꯏ ꯄꯥꯔꯇꯤꯗꯤ ꯅꯠꯇ꯭ꯔꯦ ꯑꯗꯨꯗꯤ ꯇꯣꯡꯉꯥꯜꯂꯦ
ꯑꯁ‌ꯦꯡꯕꯔꯥ